ꯑꯁ
ꯀ꯭ꯔꯤ ꯇꯧꯕ꯭ꯔꯣ
ꯈꯨꯂꯤꯛꯁꯦ ꯐꯝꯃꯒ ꯂꯩꯌꯦ ꯐꯝꯕꯁꯤ ꯐꯝꯕꯁꯤ ꯄꯟꯁꯤꯁꯦ ꯐꯝꯃ ꯐꯝꯃꯒ ꯂꯣꯏꯒꯗꯧꯕ꯭ꯔꯥ ꯈꯪꯗꯦꯅꯦ
ꯎꯪꯉꯥꯏꯌꯣ ꯅꯪꯁꯨ ꯐꯣꯟꯖꯤ ꯀꯌꯥꯃꯨꯛ ꯇꯨ ꯄꯥꯏꯕ꯭ꯔꯥ ꯀꯣ
ꯍꯥ ꯀꯩꯗꯧꯋꯦꯕ
ꯀꯌꯥ ꯃꯨꯛ ꯐꯣꯟ ꯄꯥꯏꯕ꯭ꯔꯕꯥ ꯅꯪ
ꯑꯁꯤ ꯍꯦ ꯍꯦ ꯍꯍ ꯍꯦ ꯄꯥꯏꯗꯦꯗ ꯅꯣꯏꯒꯤꯗꯃꯛꯇꯗꯤꯅꯦ ꯑꯩꯅ ꯈꯜꯂꯤꯖꯤꯕꯖꯦ
ꯂꯧꯁꯤꯟꯕ ꯉꯝꯗꯕ ꯆꯥꯕ ꯐꯪꯗ꯭ꯔꯦ ꯑꯈꯣꯏꯁꯦ
ꯑꯦ ꯍꯦ
ꯉꯥꯎꯕ ꯍꯧꯔꯦ ꯅꯪꯗꯨꯁꯨ ꯅꯪꯉꯣꯟꯗꯁꯨ
ꯁꯕꯥꯁ ꯀꯩꯗꯧꯕꯩꯔꯣ
ꯈꯪꯗꯦꯍꯦ
ꯍꯍ ꯍ ꯍ ꯍ ꯃꯔꯝ ꯂꯩꯇꯕꯤꯗ ꯑꯍꯥ
ꯎꯝ ꯉꯥꯎꯕ ꯍꯧꯔꯦ ꯃꯔꯝ ꯂꯩꯇꯕꯤꯗ
ꯑꯦ ꯍꯦ
ꯂꯧꯁꯤꯟꯕ ꯉꯝꯗꯕ
ꯉꯥꯎꯀꯤꯁꯤ ꯉꯥꯎꯀꯤꯁꯤ ꯈꯔ ꯅꯨꯃꯤꯠ ꯈꯔ ꯉꯥꯎ ꯉꯥꯎꯃꯤꯟꯅꯈꯤꯁꯤ꯫
ꯀꯥꯏꯗꯦꯗ ꯍꯣꯏ꯫
ꯀꯩꯅꯣ ꯉꯁꯤꯁꯦ ꯀꯩ ꯀꯩ ꯀꯔꯝ ꯃꯥꯏꯅ ꯄꯨꯟꯁꯤꯁꯦ ꯂꯦꯟꯒꯦ ꯍꯥꯏꯅ ꯈꯟꯒꯦ꯫
ꯇꯨꯝꯃꯒ ꯋꯥꯔꯤ ꯁꯥꯔꯒꯅ ꯂꯩꯌꯦ ꯉꯁꯤꯒꯤꯗꯤ ꯌꯥꯝ ꯋꯥꯠꯂꯤꯌꯦ꯫
ꯎꯝ ꯎꯝ꯫ ꯇꯨꯝꯃ ꯁꯠ꯫
ꯋꯥꯔꯤꯕꯨꯗꯤ ꯂꯣꯏꯊꯣꯈꯔ꯭ꯦ ꯋꯥꯠ ꯂꯤꯌꯦ
ꯣꯖꯤ ꯀꯥꯟꯗ ꯋꯥꯔꯤꯁꯦ ꯀꯔꯝꯕ ꯋꯥꯔꯤꯅ ꯈ꯭ꯋꯥꯏꯗꯒꯤ ꯅꯨꯡꯉꯥꯏꯔꯒꯦ ꯍꯧꯖꯤꯛꯀꯥꯟꯁꯦ ꯇꯣꯛꯅ ꯁꯥꯕꯗ ꯀꯔꯝꯕ ꯋꯥꯔꯤꯅꯣ ꯈ꯭ꯋꯥꯏꯗꯒꯤ
ꯋꯥꯈꯜ ꯇꯥꯕ ꯍꯥꯏꯕ ꯇꯥꯔꯦꯅꯦ
ꯋꯥꯈꯥꯎ ꯋꯥꯈꯥꯎ ꯅꯠꯇꯦ ꯋꯥꯔꯤꯁꯨ ꯊꯣꯛꯇ꯭ꯔꯦꯗꯈꯣꯏꯁꯨ ꯋꯥꯔꯤ ꯁꯥꯕꯗꯣ ꯌꯥꯝ ꯀꯨꯏꯅ ꯁꯥꯈ꯭ꯔꯦꯅ ꯑꯩꯈꯣꯏꯁꯨ
ꯎꯝ ꯑꯗꯨ ꯑꯗꯨ ꯅꯨꯄꯥ ꯅꯨꯄꯥ ꯃꯆꯥꯁꯤꯡ ꯅꯨꯄꯥ ꯃꯆꯥꯁꯤꯡ ꯑꯗꯣ ꯇꯣꯉꯥꯟ ꯇꯣꯉꯥꯟꯕ ꯍꯥ ꯍꯤꯔꯣꯁꯤꯡꯗꯣ ꯄꯨꯊꯣꯔꯝꯒꯅꯤꯗ
ꯄꯨꯊꯔꯝꯒꯅꯤ ꯏꯁ ꯏꯁ ꯀꯥꯏꯅ ꯅꯪ ꯍꯧꯖꯤꯛ ꯏꯀꯥꯏꯕ ꯁꯥꯕ ꯍꯧꯔꯤꯅꯦ
ꯅꯠꯇꯦ ꯅꯨꯄꯥꯕꯨꯁꯨ ꯋꯥꯔꯤ ꯁꯥꯕ ꯐꯪꯗꯦꯗ
ꯀꯦꯗꯕꯩꯔꯣꯅꯦ
ꯈꯪꯗꯦ ꯑꯩꯈꯣꯏꯕꯨ ꯁꯥꯅꯤꯡꯗꯕꯒꯤꯔ ꯈꯪꯗꯦ
ꯎꯝ ꯍꯝ
ꯈꯔꯕꯨꯗꯤ ꯁꯥꯅꯩꯑꯦ ꯍꯣꯏ ꯍꯧꯖꯤꯛ ꯑꯩꯈꯣꯏ ꯁꯤ ꯂꯩꯃꯤꯟꯅꯕꯗꯣ ꯑꯃ ꯁꯥꯏꯌꯦ
ꯎꯝ
ꯑꯩꯈꯣꯏ ꯃꯔꯨꯞ ꯈꯛꯇꯅꯤꯗ ꯁꯥꯕ ꯅꯨꯄꯥ ꯑꯅꯥꯎꯕ ꯁꯥꯕ ꯐꯪꯗ꯭ꯔꯦ ꯊꯤꯕ ꯇꯥꯔꯦꯗ
ꯂꯣꯏꯁꯤꯟꯈ꯭ꯔꯅꯤ ꯃꯇꯝ ꯃꯇꯝꯗꯤ ꯃꯇꯝꯗꯤ ꯂꯣꯏꯈ꯭ꯔꯅꯤ ꯅꯨꯄꯥꯗꯤ ꯐꯪꯗꯦ
ꯎꯝ ꯍꯝ꯫
ꯏ꯭ꯔꯗꯤ ꯌꯥꯗꯦ
ꯍꯣꯏꯅꯦ ꯍꯤꯔꯣ ꯊꯤꯕ ꯑꯃ ꯗꯔꯀꯥꯔ ꯑꯣꯏꯔꯤꯅꯦ ꯑꯗꯨ ꯍꯤꯔꯣꯁꯦ ꯑꯅꯧꯕꯗꯤ ꯊꯤꯔꯅꯤ ꯐꯔꯦ ꯊꯤꯕꯁꯨ ꯌꯥꯎꯔꯅꯤ ꯑꯗꯣ ꯍꯥꯟꯅ ꯍꯥꯟꯅꯒꯤ ꯑꯔꯤꯕꯗꯤ ꯂꯩꯕ꯭ꯔꯣ
ꯑꯔꯤꯕꯁꯨ ꯌꯥꯗ꯭ꯔꯦ ꯑꯔꯤꯕꯗꯣ ꯑꯗꯨꯒꯤꯅꯤ ꯍꯥꯏꯗꯣꯄ ꯌꯥꯗꯦꯗ ꯌꯥꯗꯦ ꯍꯣꯏ ꯅꯪꯁꯨ ꯊꯤꯕꯤꯒꯦ ꯍꯥꯏꯔꯣ
ꯊꯤꯕꯨꯗꯤ ꯊꯤꯔꯅꯤꯅꯦ ꯑꯗꯨꯕꯨꯗꯤ ꯍꯟꯗꯛ ꯐꯪꯍꯧꯗ꯭ꯔꯗꯤ ꯄꯨꯟꯁꯤꯁꯦ ꯈꯔ ꯋꯥꯔꯅꯤ
ꯑꯗꯨꯅꯦ ꯅꯣꯏꯁꯨ ꯊꯤꯈ꯭ꯔꯣ ꯀꯔꯤꯔꯥ
ꯎꯝ ꯍꯨꯝ
ꯄꯨꯕ ꯐꯪꯈ꯭ꯔꯕꯅꯤꯗ
ꯑꯁ ꯊꯤꯕꯁꯦ ꯊꯤꯕ ꯈꯔ ꯍꯩꯇꯕꯒꯤ ꯃꯥꯜꯂꯦ ꯐꯪꯗꯤ ꯐꯪꯒꯦꯗꯧꯕꯖꯥꯠꯅꯦꯕ ꯈꯔ ꯊꯤꯕ ꯍꯩꯇꯕꯥꯖꯠꯅꯤꯗ
ꯅꯪ ꯅꯍꯥꯟ ꯒ꯭ꯔꯨꯞꯇ ꯊꯥꯕꯗꯨꯒꯨꯝꯅ ꯑꯗꯨꯝ ꯃꯔꯛ ꯃꯔꯛꯇ ꯊꯥꯎꯑꯣꯅ
ꯑ ꯍꯣ ꯍꯣ ꯑꯩꯒꯤ ꯃꯤꯡ ꯍꯥ ꯑꯗꯨ ꯀꯧꯋꯦ ꯑꯗꯥ ꯀꯧꯋꯦ ꯋꯥꯡꯕꯁꯨ ꯋꯥꯡꯉꯦ ꯑꯥ ꯉꯧꯕꯁꯨ ꯉꯧꯋꯦ ꯎꯝ ꯌꯥꯏ ꯌꯥꯏ ꯑꯗꯣ ꯍꯤꯔꯣꯁꯤꯗꯤ ꯊꯤꯔꯅꯤ ꯑꯗꯣ ꯍꯤꯔꯣꯁꯦ ꯀꯔꯝꯕ ꯇꯥꯏꯞꯇ ꯊꯤꯁꯦ ꯍꯥꯏꯕ꯭ꯔꯣꯕ ꯀꯔꯝꯕ ꯃꯈꯜꯒꯤ ꯍꯤꯔꯣꯔꯣ ꯍꯥꯏꯔꯣ ꯍꯧꯖꯤꯛ
ꯈꯥꯡ꯭ꯔꯥꯝ ꯂꯤꯗ ꯅꯪꯁꯨ ꯅꯨꯄꯤꯁꯤꯡꯅ ꯀꯔꯝꯕꯗꯣ ꯄꯥꯝꯕ꯭ꯔꯥ ꯅꯨꯄꯥꯁꯤꯡꯅ ꯄꯥꯝꯕꯗꯤꯀꯣ ꯎꯝ ꯌꯥꯝ ꯅꯦꯝꯕꯁꯨ ꯄꯥꯝꯗꯦꯀꯣ ꯅꯨꯄꯥꯁꯤꯡꯁꯨ꯫ ꯑꯗꯨꯒ ꯎꯝ ꯀꯔꯤ ꯍꯥꯏꯁꯤꯔꯥ ꯃꯁꯥꯛ ꯐꯖꯕ ꯕꯥ ꯆꯥꯕꯤ ꯑꯗꯨꯒ ꯋꯥ ꯄꯥꯛ ꯉꯥꯡꯗꯕ ꯑꯗꯨ ꯂꯣꯏ ꯄꯥꯝꯃꯤꯅ ꯅꯣꯏꯁꯨ
ꯎꯝ ꯍꯝ ꯑꯗꯨ ꯑꯗꯨ ꯅꯨꯄꯥꯗꯁꯨ ꯂꯣꯏ ꯄꯥꯝꯕ꯭ꯔꯣ ꯑꯗꯨꯒꯤ ꯃꯑꯣꯡ ꯇꯧꯔꯗꯤ
ꯍꯣꯏ ꯋꯥꯡ ꯋꯥꯡꯔꯅꯤ ꯋꯥ ꯑꯗꯨꯝ ꯉꯥꯡꯕꯖꯥꯠꯗꯨꯗꯤ ꯄꯥꯝꯗꯦ ꯑꯗꯨꯒꯥ ꯅꯨꯄꯤ ꯌꯥꯝ ꯈꯪꯅꯔꯁꯨ ꯄꯥꯝꯗꯦ
ꯑꯥ ꯑꯥ
ꯇꯨꯞꯄꯖꯨ ꯌꯥꯏꯗ
ꯑꯗꯨ ꯃꯤ ꯈꯔꯅꯗꯤ ꯁꯤꯅꯦꯕ ꯍꯧꯖꯤꯛ ꯑꯩꯅ ꯀꯣꯛ ꯉꯥꯎꯕ ꯃꯄꯥꯁꯦ ꯋꯥ ꯉꯥꯡꯗ꯭ꯔꯁꯨ ꯈꯨꯝꯕꯤꯗ꯭ꯔꯦꯕ ꯈꯨꯝꯕꯤꯗ꯭ꯔꯦꯕ ꯑꯃꯨꯛ ꯆꯦꯟꯈ꯭ꯔꯦꯕ ꯑꯗꯣ ꯍꯤꯔꯣ ꯑꯇꯣ ꯑꯄ ꯈꯔ ꯂꯩꯗꯅ ꯊꯦꯝꯕ ꯍꯩꯕ ꯈꯔ ꯃꯈꯜ ꯃꯈꯜꯒꯤ ꯇꯦꯛꯅꯤꯛ ꯈꯔ ꯂꯩꯕ ꯖꯥꯠꯇꯣ
ꯑꯣ
ꯑꯗꯨꯒꯨꯝꯕ ꯍꯤꯔꯣꯁꯦ ꯉꯥꯎꯔꯒ ꯑꯃꯨꯛ ꯆꯠꯈ꯭ꯔꯦꯕ ꯑꯗꯣ ꯑꯃꯨꯛꯀ ꯑꯩꯈꯣꯏꯗ ꯍꯥꯏꯍꯧꯒꯦ ꯅꯪꯒꯤ ꯋꯥ ꯁꯨꯃꯥꯡ ꯉꯥꯡꯗꯅ ꯀꯥꯏꯅ ꯍꯥꯏꯔꯛꯍꯧꯒꯅꯦꯕ ꯑꯗꯣ ꯑꯃꯨꯛ ꯋꯥ ꯉꯥꯡꯉꯁꯨ ꯋꯥ ꯉꯥꯡꯕ ꯅꯨꯄꯥ ꯄꯥꯝꯗꯦ ꯁꯤꯅꯦꯕ
ꯅꯨꯡꯉꯥꯏꯌꯣ ꯑꯗꯨ ꯑꯣꯏꯔꯁꯨ ꯃꯇꯝ ꯃ ꯇꯝ ꯅꯏꯩꯅ
ꯎꯝꯍꯨꯝ ꯑꯗꯨ ꯍꯥꯏꯔꯣ ꯔꯨꯜꯗꯣ
ꯍꯩꯇꯦꯗ
ꯍꯥꯏꯔꯣ ꯍꯥꯏꯔꯣ ꯍꯧꯖꯤꯛ
ꯃꯤ ꯌꯥꯝ ꯍꯩꯕ ꯂꯩꯌꯦ ꯑꯗꯨ ꯑꯣꯏꯔꯁꯨ ꯑꯩꯈꯣꯏꯗꯤ ꯐꯖꯅꯗꯤ ꯍꯩꯇꯦ
ꯎꯝꯍꯝ ꯑꯗꯨ ꯅꯪ ꯍꯩꯕ ꯆꯥꯡ ꯐꯥꯎ ꯍꯥꯏꯔꯣꯅꯦ
ꯈꯔ ꯍꯥꯏꯒꯗꯕꯅꯦ ꯀꯔꯤꯔꯥ
ꯎꯝꯍꯝ
ꯅꯪꯁꯨ ꯈꯪꯉꯝꯅꯤꯗ ꯑꯦꯛꯁꯄꯤꯔꯤꯌꯦꯟꯁ ꯂꯩꯔꯝꯅꯤ ꯈꯪꯗꯕ ꯁꯥꯔꯅꯨ ꯍꯩꯄꯥꯗꯤ
ꯈꯪꯗꯦꯍꯦ ꯅꯪ ꯆꯤꯁꯨ
ꯊꯥꯒꯠꯇꯦꯗ ꯑꯩꯗꯤ ꯁꯤ ꯅꯪ ꯈꯪꯗꯦ ꯍꯥꯏꯕꯁꯦ
ꯀꯩꯗꯧꯕꯒꯤꯔꯣ ꯊꯥꯖꯗꯕ ꯃꯔꯝ ꯑꯃꯨꯛ ꯍꯥꯏꯔꯣ ꯍꯧꯖꯤꯛ ꯑꯩ ꯇꯧꯕꯩꯅꯣꯅꯦ ꯑꯗꯣ ꯀꯩꯠ ꯀꯦꯠ ꯎꯝ
ꯊꯦꯝꯕꯁꯨ ꯍꯩ ꯍꯥꯏ ꯑꯁ ꯍꯥꯏꯗ꯭ꯔꯁꯨ ꯌꯥꯏ ꯅꯨꯄꯥꯁꯤꯡꯗꯣ ꯉꯁꯤ ꯅꯨꯄꯤꯗ ꯊꯦꯝꯕ ꯃꯇꯝꯗꯤ ꯀꯔꯤ ꯍꯥꯏꯁꯤꯔꯥ ꯃꯣꯏꯅ ꯁꯣꯏꯕ ꯃꯇꯝꯗ ꯀꯥꯞꯄ꯭ꯔꯅꯦ ꯆꯞ ꯆꯥꯅ ꯀꯥꯞꯀꯅꯤ ꯑꯗꯨ ꯑꯣꯏꯔꯁꯨ ꯑꯗꯨꯝ ꯃꯣꯏ ꯃꯣꯏꯒꯤ ꯊꯕꯛꯇꯣ ꯑꯗꯨꯝ ꯇꯧꯕꯅꯦ
ꯎ ꯍꯝ
ꯊꯥꯖꯕ ꯌꯥꯗ꯭ꯔꯦ
ꯁꯥ
ꯌꯥꯝ ꯍꯥꯏꯌꯦꯅ ꯑꯗꯨꯒꯨꯝꯕ ꯑꯦꯛꯇꯤꯡꯒꯤ
ꯅꯨꯄꯥ ꯃꯌꯥꯝꯁꯦ
ꯍꯣꯏ ꯅꯪꯁꯨ ꯇꯧꯔꯝꯅꯤꯗ
ꯈꯪꯗꯦꯅꯦ ꯑꯩꯈꯣꯏ ꯇꯧꯔꯛꯇꯕꯩꯅꯤꯅꯦ ꯑꯁ ꯄꯨꯔꯥ ꯃꯊꯥ ꯁꯥꯔꯦ ꯍꯟꯗꯛ ꯐꯪꯍꯧꯗ꯭ꯔꯗꯤ ꯐꯪꯉꯔꯣꯏ ꯍꯥꯏꯕꯅꯤꯗ ꯑꯩꯅ ꯍꯥꯏꯕꯁꯦ ꯃꯊꯥ ꯁꯥꯥꯔꯦꯕ
ꯂꯥꯛꯇ꯭ꯔꯕꯅꯦ ꯅꯪꯉꯣꯟꯗ ꯃꯤ ꯂꯥꯛꯕꯅꯤꯗꯦ ꯈꯟꯕ ꯍꯩꯇꯕꯒꯤ ꯑꯣꯏꯔꯅꯤꯌꯦ
ꯈꯪꯗꯦꯅꯦ ꯀꯃꯥꯏꯅ ꯅꯠꯇꯦ ꯈꯟꯕꯁꯦ ꯀꯃꯥꯏꯅ ꯈꯟꯒꯗꯧꯕ꯭ꯔꯥ ꯑꯗꯨꯒ ꯀꯃꯥꯏꯅꯅ ꯂꯥꯛꯍꯟꯈꯤꯗꯧꯕ꯭ꯔꯥ ꯍꯥꯏꯕꯁꯤꯅꯤꯅꯦꯅ ꯀꯣꯛ ꯉꯥꯎꯔꯤꯕꯁꯦ
ꯈꯔ ꯂ ꯂꯥꯛꯄ ꯎꯝ ꯂꯥꯛꯄ ꯃꯤꯗꯨꯁꯤꯡꯗꯨꯁꯨ ꯂꯩꯔꯝꯅꯤꯗ ꯑꯃꯗꯤ ꯌꯥꯕ
ꯈꯔ ꯌꯥꯕ
ꯑꯥ
ꯈꯪꯗꯦꯅꯦ ꯍꯧꯖꯤꯛ
ꯋꯥꯔꯤ ꯁꯥꯕ ꯃꯇꯝꯗ ꯑꯁꯤꯗꯤ ꯎꯝ ꯌꯥꯅꯤꯡꯉꯥꯏ ꯃꯥꯂ ꯑꯗꯨꯒꯨꯝꯕꯗꯣ ꯈꯔ ꯈꯔ ꯇꯧꯑꯣꯅ
ꯎꯝ ꯎꯝ ꯎꯝ ꯌꯥꯒꯦ ꯇꯧꯔꯦ ꯍꯥꯏꯔꯗꯤ
ꯎꯝ ꯎꯝ
ꯎꯝ ꯎꯝ
ꯈ꯭ꯔ ꯈ꯭ꯔꯦ ꯏꯪꯒꯤꯇꯥ ꯏꯪꯒꯤꯇꯥ ꯍꯥꯏꯕꯒꯨꯝꯃꯤꯗ꯭ꯔꯣ ꯈꯔ ꯈꯔꯥ
ꯑꯥ ꯑꯥ ꯌꯥꯏ ꯌꯥꯏ ꯑꯗꯨ ꯂꯨꯔꯤꯕꯁꯤ ꯍꯧꯖꯤꯛ ꯀꯥꯟꯒꯤꯁꯤꯡꯁꯦ ꯀꯃꯥꯏꯅ ꯇꯧꯒꯦꯗ
ꯂꯥꯞꯄꯗꯤ ꯈꯔ ꯅꯛꯄꯒꯨꯝ ꯇꯧꯕ ꯅꯛꯁꯤꯜꯂꯗꯤ ꯑꯃꯨꯛ ꯂꯥꯞꯊꯣꯛꯄ ꯁꯤꯁꯤꯅꯤꯅꯦ ꯄꯨꯟꯁꯤꯗ ꯈ꯭ꯋꯥꯏꯗ ꯋꯥꯔꯤꯕꯁꯤ
ꯑꯗꯨꯕꯕꯨꯗꯤ ꯍꯣꯏ ꯃꯉꯛꯇ ꯇꯥꯎꯗꯤ ꯇꯧꯋꯦꯗ ꯃꯅꯥꯛꯇꯗꯤ ꯋꯥꯀꯣ ꯑꯗꯨꯒꯨꯝꯕꯁꯨ
ꯎꯝ
ꯑꯗꯨꯝ ꯍꯨꯝꯂꯒ ꯀꯔꯤ ꯍꯥꯏꯁꯤꯦꯔꯥ ꯑꯗꯨꯝ ꯑ ꯑꯗ ꯃꯤꯠ ꯆꯠꯀꯅꯤ ꯑꯗꯨꯒꯕ
ꯌꯥꯝ ꯅꯪꯅ ꯍꯥꯏꯕꯒꯨꯝꯅ ꯑꯗꯨꯃꯥꯏꯅ ꯇꯧꯋꯦ ꯌꯥꯝ ꯃꯔꯛ ꯃꯔꯛꯇ ꯄꯜꯦ ꯑꯗꯨ ꯎꯃꯤꯗꯝ ꯃꯠꯇꯗꯤ
ꯍꯣꯏꯅꯦ ꯑ ꯍꯧꯖꯤꯛꯁꯦ ꯍꯤꯔꯣ ꯊꯤꯕꯒꯤ ꯋꯥꯔꯤ ꯑꯃ ꯂꯩꯈ꯭ꯔꯦ ꯍꯥꯏꯗꯤ ꯈꯔ ꯋꯥꯡꯕ ꯈꯣꯠꯄ ꯍꯥ ꯑꯣ ꯍꯧꯖꯤꯛ ꯁꯦ ꯍꯦꯔꯣꯏꯏꯟ ꯊꯤꯔꯅꯤ ꯍꯥꯏꯔꯤꯁꯦꯕ
ꯎꯝ
ꯑꯗꯨꯗꯤ ꯀꯔꯝꯕ ꯍꯦꯔꯣꯏꯟꯁꯤꯅ ꯈ꯭ꯋꯥꯏꯗꯒꯤ ꯀꯔꯝꯕ ꯇꯥꯏꯞꯅ ꯈ꯭ꯋꯥꯏꯗꯒꯤ ꯐꯥꯔꯝꯒꯦ ꯇꯧꯋꯦ ꯐꯔꯝꯒꯗꯧꯕ ꯃꯥꯜꯂꯦ ꯍꯥꯏꯗꯤ ꯅꯨꯄꯤꯒꯤ ꯋꯥꯈꯜꯗ ꯅꯠꯇꯦ ꯑꯗꯨꯅꯗꯤ ꯅꯨꯄꯥꯒꯤ ꯋꯥꯈꯜꯅꯤꯗꯅ ꯍꯧꯖꯤꯛꯁꯦ ꯅꯨꯄꯤꯒꯤ ꯁꯥꯏꯠꯇꯒꯤꯗꯤ ꯀꯔꯝꯕ ꯃꯑꯣꯡꯗ ꯅꯪꯅ ꯁꯖꯦꯁ ꯇꯧꯔꯅꯤ ꯀꯔꯝꯕ ꯃꯑꯣꯡꯗ ꯑꯦꯠꯚꯥꯏꯁ ꯄꯤꯊꯔꯅꯤ ꯍꯥꯏꯐꯦꯠ ꯍꯥꯏꯔꯣꯅꯦ
ꯍ
ꯍꯥꯏꯔꯣ
ꯊꯪꯅꯗ ꯍꯥꯏꯕ ꯍꯥꯏꯩꯇꯦꯗ
ꯍꯩꯇꯕ ꯌꯥꯔꯣꯏꯌꯦꯦ ꯍꯩꯇꯕ ꯌꯥꯔꯣꯏꯌꯦ ꯅꯣꯏꯇꯅꯦꯅ ꯊꯥꯖꯕ ꯊꯝꯔꯤꯕꯁꯤ
ꯍꯖꯥ ꯍꯅꯤꯈꯣꯏ ꯨ ꯊꯥꯖꯕ ꯌꯥꯕ ꯃꯇꯝ ꯅꯠꯇꯦ ꯍꯧꯖꯤꯛꯀꯥꯟꯁꯦ ꯃꯤꯕꯨ
ꯎꯝ ꯎꯝ ꯑꯗꯨꯗ ꯀꯔꯝꯕ ꯃꯇꯝꯗ ꯊꯥꯖꯕ ꯇꯥꯔꯦ
ꯀꯗꯦ ꯅꯝꯟ ꯐꯠ ꯆꯥꯅ ꯈꯪꯅꯒꯗꯕꯅꯦ ꯆꯍꯤ ꯑꯃ ꯑꯅꯤ ꯋꯥꯔꯤ ꯁꯥꯔꯛꯑꯣ ꯁꯤꯗꯤ ꯌꯥꯔꯦ ꯍꯥꯏꯔꯗꯤ ꯑꯗꯨꯝ ꯇꯧꯈ꯭ꯔꯅ
ꯎꯝ ꯍꯝ
ꯇꯥꯎꯗ꯭ꯔꯗꯤ ꯌꯥꯔꯦ ꯍꯟꯗꯛꯀꯤꯁꯦ ꯌꯥꯝ ꯇꯥꯕ ꯃꯑꯣꯡꯗ ꯇꯧꯈ꯭ꯔꯅꯦꯕ ꯑꯍꯥꯟꯕꯗꯗꯤ
ꯎꯝ ꯎꯝ ꯑꯗꯣ ꯆꯍꯤ ꯑꯃ ꯑꯅꯤꯁꯦ ꯉꯥꯡꯅꯕ ꯐꯪꯗ꯭ꯔꯗꯤ ꯂꯣꯏꯔꯤꯅꯦ ꯐꯪꯗ꯭ꯔꯤꯅꯦ ꯇꯧꯔꯤꯁꯦ
ꯐꯪꯗ꯭ꯔꯗꯤ ꯑꯗꯣ ꯃꯥꯁꯨ ꯄꯥꯝꯅꯕꯒꯤꯅꯤꯅ ꯅꯪꯕꯨ
ꯑ ꯅꯣ ꯑꯇꯣꯞꯄ ꯑꯃꯨꯛ ꯊꯤꯕ ꯇꯥꯔꯦꯕ ꯑꯗꯨꯒꯤ ꯃꯑꯣꯡ ꯑꯣꯏꯔꯗꯤ
ꯃꯥ ꯃꯥ ꯑ ꯎꯝ ꯀꯩ ꯍꯥꯏꯁꯤꯔꯥ ꯑꯗꯨꯝ ꯈꯔ ꯈꯔꯗꯤ ꯑꯗꯨꯝ ꯍꯨꯝꯃꯣꯅ ꯃꯥꯅꯁꯨ ꯄꯥꯝꯝꯕꯗꯤ ꯑꯗꯨꯝ ꯂꯩꯒꯅꯤꯅ
ꯎꯝ ꯎꯝ ꯑ ꯁꯤ ꯃ ꯄ꯭ꯔꯥꯞ ꯀ꯭ꯂ꯭ꯂꯥꯁ ꯄꯣꯏꯅꯤꯍꯦ
ꯑꯗꯨꯅꯦ ꯐꯖꯅ ꯁꯣꯡꯅꯥꯔꯒ ꯇꯥꯎꯕꯗꯨꯅ ꯍꯦꯟꯅ ꯐꯌꯦ ꯁꯥꯠ ꯁꯥꯠ ꯇꯥꯎꯔꯒ ꯀꯩꯅꯣ ꯃꯇꯨꯡꯗ ꯀꯔꯤ ꯍꯥꯏꯁꯤꯔꯑꯣ ꯋꯥꯒꯨꯝꯕ ꯊꯔꯛꯄ ꯃꯇꯝꯗ ꯐꯖꯅ ꯈꯪꯅꯕꯒꯤ ꯑꯗꯨꯝ ꯈꯪꯉꯦ ꯅꯍꯥꯟ ꯅꯣꯏꯁꯨ ꯍꯇ꯭ꯔꯁꯨ
ꯑꯍꯣꯏ ꯍꯣꯏ ꯍꯥꯏꯕꯗꯤ ꯎꯗꯤ ꯎꯔꯦ ꯍꯥꯏꯕ ꯇꯥꯔꯦ ꯑꯦꯛꯁꯄꯤꯔꯤꯌꯦꯟꯁꯃꯛ ꯅꯠꯇ꯭ꯔꯁꯨ ꯀꯣ
ꯎꯝ ꯑꯗꯨꯅꯦ ꯐꯖꯅ ꯈꯪ ꯅꯥꯔꯒ ꯐꯖꯅ ꯇꯍꯕꯨꯗꯨꯅꯍꯦꯅꯐꯍꯦ
ꯎꯝ ꯍꯝ ꯎꯝ ꯁ ꯑꯗꯨ ꯑꯃ ꯂꯩꯔꯦ ꯌꯥꯝ ꯐꯖꯈ꯭ꯔꯦ
ꯂꯥꯎꯕ ꯌꯥ ꯂꯥꯎꯕ ꯌꯥꯕꯗꯤ ꯍꯥꯏꯕ꯭ꯔꯥ ꯑꯩꯅ
ꯂꯧꯕ ꯂꯧꯕ ꯌꯥꯕꯁꯦ ꯍꯥꯏꯗ꯭ꯔꯤ ꯍꯥꯏꯗ꯭ꯔꯤ ꯂꯧꯕ ꯌꯥꯕꯁꯦ ꯎꯝ
ꯍ ꯃꯗ ꯑꯗꯨ
ꯍꯥꯏꯔꯣꯅꯦ ꯍꯥꯏꯔꯣꯅꯦ ꯑꯗꯨꯅ ꯈꯪꯗꯕ ꯌꯥꯔꯣꯏꯅꯦ
ꯅꯪꯅꯦ ꯑꯩꯔꯝꯅꯤ ꯅ ꯑꯩ ꯇꯥꯔꯤ
ꯑꯗꯨ ꯍꯩꯔꯝꯒꯅꯤ ꯍꯥꯏꯕꯁꯦ ꯀꯩ ꯃꯔꯝꯒꯤꯔꯥ ꯁꯤꯅꯦꯕ ꯑꯩꯅ ꯃꯔꯝꯅꯦꯕ ꯑꯩ ꯈꯪꯅꯤꯡꯕꯁꯦ
ꯂꯣꯏ ꯍꯩꯕꯅꯦ ꯅꯨꯄꯥꯁꯦ ꯍꯩꯇꯕ ꯃꯤ ꯂꯩꯇꯦ
ꯑꯁ ꯍꯩꯇꯕ ꯃꯤ ꯌꯥꯝ ꯂꯩꯕꯅꯤꯍꯦ ꯎꯝ ꯑꯩꯈꯣꯏꯒꯨꯝꯕꯗꯤ ꯑꯃꯠꯇ ꯍꯩꯇꯦꯍꯦ ꯑꯦꯗꯚꯥꯏꯁ ꯈꯔꯒ ꯂꯧꯊꯗꯔꯤ ꯂꯣꯏꯔꯦ ꯄꯨꯟꯁꯤꯁꯦ
ꯃꯥꯡꯉꯅꯤꯗꯣ ꯅꯪꯒꯤ ꯄꯨꯟꯁꯤꯗꯣ ꯆꯥꯅ ꯊꯤꯕꯍꯥꯎꯔꯣ ꯃꯤ ꯀꯔ ꯁ ꯂꯤꯁꯤꯡꯗꯤ ꯌꯥꯎꯔꯤꯀꯣ ꯑꯗꯨ ꯃꯔꯥꯛꯛꯇꯗꯤ ꯑꯗꯤ ꯅꯪꯒꯤ ꯂꯥꯏꯔꯝꯕ ꯌꯥꯏꯗ
ꯎꯝ ꯎꯝ ꯑꯃꯗꯤꯗꯤꯀꯣ ꯑꯁ ꯀꯃꯥꯏꯅ ꯇꯧꯔꯦ ꯍꯟꯗꯛꯀꯥꯟꯁꯦ ꯑꯩ ꯍꯛꯠ ꯄꯥꯇꯩ ꯗꯝꯄꯔ ꯊꯔꯤꯕ ꯍꯔꯅꯤ ꯀꯣꯁꯤ
ꯗꯤꯄꯤꯁꯨ ꯐꯖꯥꯅ ꯍꯥꯞꯇꯕꯒꯤ ꯀꯣ ꯑꯁ ꯋꯥꯔꯤ ꯁꯥ ꯁꯥ ꯁꯥ ꯁꯥꯔꯒ ꯑꯁꯦꯡꯕ ꯎꯕ ꯀꯥꯟꯗ ꯑꯗꯨꯝ
ꯑꯦ ꯑꯦꯍ‌ꯦ ꯑꯗꯣ ꯗꯤꯄꯤꯁꯦ ꯀꯩꯅꯣ
ꯁꯤꯕ ꯆꯠꯂꯣ ꯍꯥꯏꯕꯅꯦ ꯅꯪꯉꯣꯟꯗ
ꯍꯥꯥ
ꯊꯤꯕ ꯆꯠꯂꯣ ꯍꯥꯏꯕꯅꯤꯗ ꯗꯤꯄꯤꯗ‌ꯣ ꯋꯥꯔꯤ ꯁꯥ ꯁꯥꯔꯒ ꯂꯥꯁꯇ ꯃꯥꯎꯒꯨꯝꯕ ꯇꯥꯔꯗꯤ ꯃꯥꯡꯉꯤꯅ
ꯎꯝ ꯎꯝ ꯆꯨꯝꯃꯤꯅꯦ ꯑꯗꯨꯁꯨ ꯍꯣꯏꯅꯦ ꯗꯤꯄꯤꯁꯨ ꯑꯃꯠꯇ ꯍꯥꯞꯇꯕꯅꯤꯅꯀꯣ ꯄꯨꯔꯥ ꯃꯈꯣꯟꯗ ꯉꯥꯎ ꯍꯥꯏꯕꯁꯤꯅꯦꯕ ꯍꯥꯞꯇꯦ ꯍꯥꯞꯇꯦ